ꯅꯨꯡꯉꯥꯏꯔꯤꯕꯣ ꯚꯥꯏ
ꯅꯨꯡꯉꯥꯏꯔꯤꯦ ꯚꯥꯏ ꯅꯪꯗꯤ ꯀꯃꯥꯏꯅ ꯇꯧꯔꯤꯒꯦ ꯍꯣ ꯍꯩꯇꯕ ꯅꯪꯅ ꯍꯛꯇ ꯊꯤꯒ ꯍꯥꯏꯕ ꯍꯩꯔꯒ ꯍꯥꯏ ꯑ ꯆꯥꯛ ꯆꯥꯔꯕꯣ ꯍ ꯍꯥꯏꯜ ꯀꯔꯤ ꯌꯦꯟꯁꯥꯡ ꯆꯥꯔꯒꯦ
ꯑ ꯑꯩ ꯂ
ꯑ ꯑꯣ ꯑꯩꯈꯣꯏꯗꯤ ꯑꯣꯛ ꯣꯛ ꯑꯣꯏꯅ ꯇꯧꯔꯦ ꯂꯥꯛꯄꯒ ꯑꯗꯨꯒ ꯅꯨꯡꯗꯥꯡꯁꯨ ꯄꯣꯛ ꯑꯥ
ꯍꯥꯎꯕ꯭ꯔꯅꯦ ꯄꯣꯣꯛꯇꯕꯣ
ꯑꯩꯗꯤ ꯃꯥ ꯇꯣꯡꯉꯗ
ꯄꯣꯛꯇꯨꯕꯨ ꯆꯥꯔ ꯌꯥꯕ꯭ꯔꯣ ꯅꯪꯗꯤ ꯄꯣꯛꯇꯨ ꯀꯌꯥ ꯍꯅꯗꯒꯨꯝ ꯇꯧꯗꯨꯗꯥꯏꯅꯦ
ꯑꯁ ꯑꯩꯗꯤ ꯄꯥꯝꯖꯕꯅꯤꯅꯦ ꯉꯥꯏꯍꯥꯟꯗꯒꯤ ꯆꯥꯅꯤꯡ ꯆꯥꯅꯤꯡ ꯆꯥꯕ ꯑꯣ ꯑꯗꯨꯒ ꯆꯒꯦꯝ ꯄꯣꯝꯕꯁꯨ ꯌꯥꯎ ꯑꯩꯅ ꯆꯥꯅꯤꯡꯉꯦꯕ ꯑꯗꯒꯤ ꯈꯥꯖꯤꯡ ꯀꯥꯡꯍꯧ ꯌꯥꯎꯔꯝꯃꯦ ꯑ ꯏꯔꯣꯝꯕ ꯁꯣꯏꯕꯝ ꯏꯔꯣꯟꯕ
ꯐꯤꯕꯝ ꯑꯃ ꯇꯥꯗꯧ ꯃꯥꯟꯗ꯭ꯔꯦ ꯑꯗꯨꯗꯤ
ꯑ ꯆꯁꯟ ꯂꯩꯅ ꯈꯥꯏ ꯁ ꯑꯗꯨꯃꯥꯏꯅ ꯆꯥꯔꯦ ꯍꯧꯖꯤꯛꯁꯨ ꯑꯗꯨꯃꯥꯏꯅ ꯆꯥꯔꯦ
ꯑꯁ ꯀ ꯇꯧꯔꯦꯍꯦ ꯅ ꯅ ꯅ ꯌꯅ ꯑꯗꯅꯤꯅꯦ ꯑꯗꯨꯗꯦꯗ
ꯆꯥꯖꯒ ꯑꯗꯨꯗꯕꯅꯤ ꯅꯪꯖꯣ
ꯃꯥꯅꯦꯦ ꯑꯁ
ꯁꯅꯤ ꯁꯤ ꯃꯤꯅꯠ ꯀꯌꯥ ꯑꯃꯨꯛ ꯁꯥꯟꯅꯧ ꯍꯥꯏꯒꯦ ꯃꯤꯅꯠ ꯀꯌꯥꯃꯨꯛ ꯁꯥꯟꯅ ꯋꯥꯒꯦ ꯁꯤꯁꯦ
ꯇꯔꯥ ꯇꯔꯥ ꯇꯔꯥ ꯃꯊ ꯌꯥꯏ
ꯑꯗꯣ ꯗꯦꯠ ꯋꯥꯟꯗ ꯑꯗꯨꯝ ꯆꯠꯁꯦ ꯃꯊꯪꯒꯤ ꯅꯪ ꯃꯦꯝꯗ ꯀꯩ ꯍꯥꯏꯔꯝꯃꯁꯦ ꯃꯦꯝꯗꯅ ꯉꯥꯏꯀꯩ ꯌꯥꯔꯝꯃꯒꯦꯕ
ꯑꯩ ꯀꯔꯤꯝ ꯍꯥꯏꯔꯝꯗ꯭ꯔꯦ ꯅꯪ ꯍꯥꯏꯔꯝꯃꯕ
ꯍꯥꯏꯔꯝꯃꯦ ꯌꯨꯝꯗꯩ ꯀꯥꯄꯛꯑꯒꯦꯅ
ꯀꯪ ꯀꯥꯡ ꯀꯥꯞꯇꯦꯕꯗ
ꯍꯌꯦꯡ ꯍꯥꯡꯆꯤꯠꯀꯨꯝꯕ ꯀꯥꯞꯄꯅꯦ
ꯑꯩꯁꯦ ꯂꯩꯁꯦ ꯑꯩ ꯃꯊꯪ ꯆꯠꯀꯥꯟꯗ ꯄꯨꯂꯞ ꯑꯣꯏꯅ ꯃꯊꯪꯒꯤ ꯀꯩꯅꯣꯗꯨꯒ ꯄꯨꯔꯒ ꯄꯨꯂꯞ ꯑꯣꯏꯅ ꯄꯤꯔꯒꯦ ꯃꯦꯝ ꯂꯥꯛꯄ ꯈꯪꯍꯟꯕꯤꯌꯦ ꯑꯩ
ꯑꯃꯦ ꯂꯥꯛꯑꯝꯃꯦ ꯄꯩꯁꯥ ꯂꯧꯕꯅꯦ ꯂꯥꯛꯑꯅꯦ ꯑꯩꯈꯣꯏ ꯄꯨꯟꯅꯒꯤ ꯑꯗꯣ ꯑꯩ ꯊꯒꯔꯝꯅꯤ
ꯑꯣ ꯑꯩꯗꯤ ꯁꯣ ꯀ ꯃꯤꯠꯅ ꯄꯥꯡꯉꯝꯗꯕꯤ ꯇꯨꯝꯕꯗꯨꯗ ꯥ ꯍꯧꯗ꯭ꯔꯦꯕꯣ
ꯑꯣ ꯎꯝ ꯑꯗꯨ ꯗꯦꯠ ꯋꯥꯟꯗ ꯂꯥꯛꯇꯥꯥꯃꯤꯔꯣ ꯁꯤꯕ ꯂꯥꯑꯁꯨ ꯑꯩꯅ ꯋꯥꯟꯗ ꯂꯥꯛꯑꯣꯅ ꯍꯥꯏꯈꯤꯕꯅꯦ
ꯂꯨꯁꯤꯕꯂꯥ ꯑꯗꯨꯕꯨ ꯀꯖꯥꯝ ꯇꯥꯔꯖꯥꯠꯂꯅꯦ
ꯂ ꯏ ꯅꯅ ꯍꯥꯏꯈ꯭ꯔꯦ ꯉꯁꯥꯏ ꯃꯦꯗꯥꯝꯗꯗꯤ ꯃ ꯗꯗꯥꯏꯔꯦ
ꯑꯣ ꯃꯌꯨꯝꯗ ꯌꯥꯕꯤꯔꯛꯑꯗꯤ ꯅꯨꯡꯉꯥꯏꯅꯤꯗ
ꯑꯗꯨꯅꯦ ꯃꯣꯏ ꯃꯌꯨꯝꯒꯤ ꯍꯧꯅꯕꯤ ꯀꯩꯅꯣꯃꯨꯛ ꯇꯧꯔꯛꯇꯣꯏ ꯌꯥꯔꯛꯑ ꯃꯆꯦꯅꯦꯅ ꯂꯩꯗꯨꯒ
ꯎꯝ ꯅꯪ ꯃꯥꯥ ꯑꯣꯏꯔꯤ ꯁꯥꯟꯅ ꯅꯕ ꯅ ꯃꯥꯥ ꯑꯣꯏꯔꯤꯁꯅꯔꯔꯕ
ꯑꯥ ꯁꯥꯟꯅꯔꯦ ꯁꯥꯟꯅꯕꯗꯤ ꯁꯤꯗ ꯁꯥꯟꯅꯕꯤꯗꯣ ꯅꯠꯇꯦ ꯃꯥꯗꯣ ꯅꯦꯠ ꯂꯣꯏꯗ꯭ꯔꯦ ꯑꯗꯨꯅ ꯁꯥꯟꯅ ꯌꯥꯔꯔꯣꯏꯅ ꯍꯥꯏ
ꯑꯣ ꯑꯗꯨꯅꯔꯅꯦ ꯇꯧꯕꯗꯨꯁꯨ ꯄꯥꯏꯔꯛꯇ꯭ꯔꯦꯕ
ꯅꯪ ꯆꯥꯛ ꯊꯣꯡꯉꯤꯔꯣ
ꯇꯨꯡꯒꯦ ꯆ ꯆꯂꯣꯔꯦ ꯀꯣꯂꯤ ꯐꯦꯡꯦ
ꯑꯩꯁꯨ ꯀꯣꯜ ꯂꯤꯛ ꯐꯦꯡꯗꯣꯛꯈ꯭ꯔꯦ ꯎꯝ ꯅꯣꯡ ꯐꯥꯗꯣꯛ ꯅꯣꯡ ꯐꯥꯗꯣꯛ ꯇꯧ ꯑꯗꯨꯃꯥꯏꯅ ꯇꯧꯔꯗꯤ ꯏꯕꯦꯝꯃ ꯑꯩꯈꯣꯏꯗꯤ ꯁꯣꯝꯗ ꯇꯧꯔꯤ ꯃꯌꯥꯝꯁꯤ ꯍꯥꯏꯔꯨꯔꯗꯤ ꯍꯌꯦꯡ ꯌꯡꯨꯅꯤꯔꯦꯟꯗꯨꯅ ꯑꯩ ꯃꯆꯥꯒꯤ ꯆꯥꯎꯎꯕꯅꯦ ꯑꯃꯨꯛꯁ ꯆꯥꯔꯅꯤ
ꯍꯥꯏꯌꯦ
ꯎꯝ
ꯍꯥꯏꯌꯦꯡꯅꯦ ꯅꯪ ꯃꯥ ꯑꯦꯛꯖꯥꯝ ꯊꯥ ꯆꯠꯇꯣꯏꯗꯣ
ꯊꯥꯗꯣꯏꯅꯦ ꯍꯜꯂꯛꯑ ꯑꯣ ꯍꯣ ꯏ ꯑꯗꯨꯒ
ꯑꯣꯣ ꯄꯥ ꯂꯣꯏꯔꯕꯣ
ꯂꯣꯏꯗꯦ ꯍꯣꯔꯦꯟ ꯇꯣꯛꯉꯝꯗꯥꯏꯗ ꯌꯦꯡꯉꯅꯤ ꯈꯔ
ꯌꯦꯉꯣꯏꯗ ꯍꯗꯣ
ꯁꯅꯤ꯭ꯔꯤ
ꯅꯨꯡꯉꯥꯏꯇ ꯌꯥꯝꯅ ꯍꯟꯗꯛꯀꯤ ꯑꯗꯨꯗꯤ ꯈꯔ ꯕꯦꯛꯇꯤ ꯈꯔ ꯆꯥꯔꯅꯤ ꯍꯧꯖꯤꯛ ꯁꯥꯇ꯭ꯔꯁꯤꯡꯗꯣ
ꯃꯁꯥ ꯃꯁꯥꯒꯤ ꯀꯣꯂꯦꯖꯇꯒ ꯇꯥꯗꯦꯕ ꯃꯣꯏ
ꯑꯣ ꯑꯗꯨꯅꯦ ꯀꯣꯂꯦꯖꯇꯣ ꯍꯟꯗꯛꯇꯤ ꯀꯩꯅꯣꯝ ꯇꯧꯔꯦ ꯍꯥꯏꯕ ꯑꯩꯈꯣꯏꯁꯨꯦ ꯖꯤꯄꯤꯤꯗ ꯇꯥꯅꯤ ꯍꯥꯏꯗꯣꯏꯅꯦ ꯑꯗꯩ ꯑꯦꯛꯖꯥꯝ ꯈꯨꯇꯥꯥꯁꯦ ꯃꯑꯣꯡ ꯑꯃ ꯇꯧꯔꯛꯑꯦꯕ
ꯑꯩꯈꯣꯏꯒꯤꯗꯤ ꯅꯨꯡꯉꯥꯏꯗꯣꯔꯤꯕ
ꯑꯩꯈꯣꯏꯒꯤꯕꯨꯗꯤ ꯅꯨꯡꯉꯥꯏꯗꯣꯏꯅꯦ ꯑꯁ ꯃꯣꯏꯅꯈꯣꯏꯒꯤꯗ ꯇꯥꯔꯛꯄꯗꯣꯏꯅꯦ ꯃꯣꯏ ꯉꯥꯎ ꯆꯦꯟꯗꯣꯏꯁꯦ
ꯑꯗꯨ ꯑꯩꯈꯣꯏ ꯑꯗꯨꯝ ꯁꯤꯟꯗꯕꯤ ꯊꯥꯔꯛꯄꯅꯤꯅ ꯍꯩꯕꯨ ꯍꯩꯅꯔꯣꯏ ꯁꯤꯜꯂꯒ ꯍꯥꯏꯁꯨ ꯀꯥꯏ
ꯅ ꯍꯥꯏꯅꯔꯣꯏ ꯍꯗ
ꯑꯗꯨ ꯑꯗꯨꯅꯦ
ꯅꯤꯠ ꯐꯥꯎꯕ ꯂꯩꯊꯣꯛꯈ꯭ꯔꯗꯒꯩ ꯋꯥꯔꯤ ꯑꯩꯝ ꯐꯅꯗꯒꯩꯅꯤꯉꯣꯟ ꯊꯥꯔꯗꯦ ꯑꯦꯛꯖꯥꯝ
ꯗꯦꯠ ꯇꯦꯟꯗ ꯍꯥꯏꯗꯣꯔꯛꯑꯅꯤ ꯑꯦꯛꯖꯥꯝ ꯑꯩꯈꯣꯏꯒꯤꯅ ꯇ꯭ꯔꯥ
ꯗꯦꯇꯦꯅ ꯍꯥꯏꯗ ꯑꯗ ꯕꯦꯛ ꯆꯥꯔꯗꯤ ꯐꯣꯔꯁꯤꯗ ꯇꯝꯕ ꯌꯥꯔꯣꯏꯅꯦꯅ
ꯎ ꯆꯔꯥꯕꯗꯨꯒ ꯑꯗꯨꯗꯅꯦ ꯑꯖ
ꯃꯤ ꯍ ꯈꯟꯗꯤꯒꯦꯗ ꯍꯟꯗ꯭ꯔ
ꯇꯧꯗꯨꯅ ꯃꯈꯜ ꯑꯃꯅꯤꯅꯦ ꯑꯩꯈꯣꯏꯁꯨ ꯉꯝꯅꯕꯅꯦꯅ ꯏꯔꯝꯖꯔꯝꯃꯤ ꯏꯖꯔꯝꯃꯤꯗꯅ ꯑꯗꯨꯅꯦ ꯆꯦꯡꯒ ꯂꯧ ꯂꯧꯗꯅ ꯏꯖꯔꯤꯗꯅ
ꯑꯗ ꯌꯥꯝ ꯋꯥꯅꯦꯁꯤꯦꯗ ꯄꯥꯁꯇ ꯍꯟꯗꯤꯔꯛꯇ꯭ꯔꯗꯤ ꯃꯣꯏ ꯌꯥꯔꯔ ꯑꯣꯏꯗꯗꯤ
ꯣ ꯆꯂꯒ ꯅꯪꯦ ꯀꯃꯥꯏꯅ ꯍꯥꯏꯗꯣꯏꯕ ꯑꯩꯈꯣꯏ ꯑꯥꯗ ꯂꯩꯔꯀꯥꯟꯗ ꯍꯥꯏꯗꯣꯏꯔꯥ ꯑ ꯑꯩꯈꯣꯏ ꯑꯂꯦ ꯀꯥꯟꯗ꯭ꯔꯥꯕ ꯍꯥꯏꯗꯤ ꯦ ꯀꯗꯦꯗꯤ ꯌꯥꯗꯅꯣ ꯑꯗꯨꯗꯤ ꯍꯥꯏ ꯌꯥꯏ ꯀꯩꯅꯣ ꯑꯩꯈꯣꯏ ꯄꯨꯟꯅ
ꯌꯥꯏꯌꯦ ꯐꯣꯜ ꯐꯣꯟ ꯄꯥꯏꯕꯤꯔꯛꯑꯣꯏꯗꯕ ꯋꯥꯇꯅꯦ ꯃꯥꯒꯤꯗꯤ ꯑꯩꯈꯣꯏꯅ ꯐꯣꯟ ꯇꯧꯔꯗꯤ ꯄꯥꯏꯗ꯭ꯔꯦ ꯃꯥꯅ ꯃꯥꯅ ꯇꯧꯔꯀꯥꯟꯗꯨꯗꯅꯦ ꯌꯥꯔꯤꯁꯦ ꯑꯣꯏꯃꯥ ꯁꯤꯔꯦ
ꯗꯄꯤꯀꯥ ꯗꯨꯕꯨ ꯀꯃꯥꯏ ꯀꯃꯥꯏꯅ ꯂꯩꯒꯔꯥꯖꯥꯠꯅꯣ
ꯈꯪꯗꯦꯅꯦ ꯉꯔꯥꯡꯗꯤ ꯑꯩꯒ ꯄꯥꯎ ꯐꯥꯎꯅꯔꯝꯕꯅꯤꯅꯦ ꯃꯥꯒ
ꯃꯣꯏꯗꯤ ꯀꯔꯝ ꯀꯥꯟꯗꯤ ꯍꯧꯗꯣꯏꯖꯥꯠꯅꯣ ꯑꯩꯈꯣꯏꯒ ꯑꯗꯨꯝ ꯍꯧꯕ ꯃꯥꯟꯅꯗꯣꯏꯖꯥꯠꯂꯣ ꯃꯣꯏ ꯁꯦꯁꯟ ꯍꯧꯕꯗꯣ
ꯃꯣꯏꯗꯤ ꯈꯪꯗꯦꯅꯦ ꯃꯣꯏ ꯑꯦꯛꯖꯥꯝ ꯑ ꯇꯧꯒꯤ ꯉꯥꯏꯔꯤꯀꯣ ꯍꯥꯏꯒꯨꯝ ꯇꯧꯕꯅꯦ
ꯎꯝ
ꯌꯥꯝ ꯀꯨꯏꯕꯗꯤ ꯀꯨꯏꯔꯔꯣꯏꯗ ꯑꯗꯨꯝ ꯈꯣꯏ ꯑꯦꯛꯖꯥꯝ ꯍꯥꯏꯗꯣꯛ
ꯎꯝ ꯑꯁ ꯍꯣꯁꯇꯦꯜꯒꯤ ꯑꯃꯨꯛ ꯊꯤꯗꯣꯔꯤꯕ ꯃꯌꯥꯝꯁꯤ
ꯌꯥꯝꯃꯦ ꯑꯗꯨꯅꯦ ꯑꯩꯁꯨꯦ ꯍꯣꯁꯇꯦꯜꯒꯤ ꯐꯤꯔꯌꯥꯝ ꯌꯥꯝꯕꯅꯤ ꯂꯤꯁꯤꯡ ꯐꯔ ꯌꯥꯝ ꯍꯣꯁꯇꯦꯜꯒꯤ ꯍꯥꯏꯕ ꯑꯃ ꯀꯣꯂꯦꯖꯀꯤ ꯍꯥꯏꯕ ꯍꯥꯏꯕꯥꯃ ꯑꯗꯒꯤ ꯀꯝꯄ꯭ꯌꯨꯇꯔꯒꯤ ꯀꯝꯄ꯭ꯌꯨꯇꯔꯒꯤ ꯍꯪꯉꯕꯣ ꯀꯩ ꯍꯥꯏꯔꯦ
ꯍꯪꯗ꯭ꯔꯤ
ꯍꯪꯉꯣꯅꯦ ꯉꯟꯅ ꯆꯠꯇꯣꯏꯗꯣ ꯇꯝꯕꯗꯤ ꯁꯨꯡꯆꯠ ꯆꯠꯇꯣꯏꯗꯣ ꯀꯝꯄ꯭ꯌꯇꯔ
ꯎꯝ ꯌꯥꯔꯒꯅꯤꯗꯣ ꯑꯗꯨ ꯍꯒꯗꯤꯦ
ꯍ ꯍꯪꯉꯣ ꯑꯌꯨ ꯑꯌꯨꯛ ꯍꯪꯉꯗꯣꯏꯅꯦ ꯑꯗꯨꯒ ꯑ ꯍꯒ
ꯎꯝ ꯍ ꯍ
ꯑ
ꯇ꯭ꯔꯦꯐꯤꯛꯇꯣ ꯉꯁꯥꯏ ꯊꯦꯡꯅꯩꯌꯦ ꯑꯩꯈꯣꯏ ꯊꯣꯛꯈꯤꯕꯩꯗꯨꯗ ꯑ ꯀꯩꯅꯗꯒꯦꯁ ꯐꯝꯅꯔꯃꯦ ꯃꯥꯁꯨꯨ ꯀꯧꯣ ꯊꯈꯣꯏꯁꯨ ꯀꯧꯗꯦ ꯈꯥꯏꯅꯔꯦ ꯆꯠ
ꯐꯖꯗ꯭ꯔꯦ ꯑꯩ ꯑꯩꯅ ꯍꯧꯖꯤꯛ ꯋꯥꯏ ꯄꯥꯈꯠꯜꯂꯤꯁꯦ ꯀꯔꯤꯩꯅꯣ ꯈꯪꯕ꯭ꯔꯥ ꯊꯉ ꯊꯋꯥ ꯍꯝꯗꯗꯦꯀꯒꯗ꯭ꯔ ꯌꯥꯝ ꯈꯜ ꯌꯥꯕꯦ
ꯑꯗꯨꯗ ꯇꯧ ꯇꯧꯗꯤ ꯃꯥꯜꯂꯦ ꯑꯩꯗꯤ
ꯍꯥꯏꯗꯤ ꯅꯍꯥꯟꯗꯣ ꯑꯩꯈꯣꯏꯅ ꯆꯪꯉꯒ ꯀꯝꯄ꯭ꯂꯦꯟꯅꯤꯗꯅ ꯃꯥꯏ ꯃꯊꯛꯇ ꯇꯧꯔꯨꯏꯗꯣ
ꯃꯥꯅꯦ ꯄꯥꯁ ꯇ ꯍ ꯃꯤ ꯄꯥꯁ ꯇꯧꯍꯟꯕ ꯉꯝꯃꯤꯗꯨꯅꯗꯤ ꯃꯥ ꯃꯤ ꯐꯦꯜ ꯑꯣꯏꯍꯟꯕꯁꯨ ꯉꯝꯅꯤ ꯍꯥꯏꯕꯅꯦꯕ
ꯃꯥꯅꯦ ꯑꯗꯨꯩꯅ ꯑꯩꯅ ꯈꯜꯥꯏꯗꯕꯨ ꯀꯅꯦꯦꯕꯁꯦ ꯇꯣꯉꯟ ꯇꯣꯋꯥꯅ ꯃꯗꯤ ꯈꯔ ꯃ ꯀ ꯆꯀꯅꯤꯅ ꯑꯦꯖꯥꯝꯗ ꯂ ꯍꯜꯂꯛꯀꯗ꯭ꯔꯥꯅꯦ ꯌꯥꯝ ꯏꯅꯦ ꯈꯜꯜꯂꯤ
ꯃꯈ ꯃꯤ ꯑꯁꯤꯒꯨꯝꯕ ꯐꯠꯇꯕꯅꯤꯅ ꯑꯗꯨꯒꯨꯝꯕꯗ ꯈꯜꯂꯕ ꯌꯦꯡꯉꯣ ꯑꯩ ꯌꯥꯝ ꯄꯥꯈꯠꯂꯛꯑꯦ ꯍꯅꯦ ꯃꯥꯅꯦ
ꯅꯂꯗꯤ ꯑꯁ ꯃꯤ ꯋꯥ ꯉꯥꯡꯅꯅꯨ ꯋꯥꯔ ꯉꯥꯡꯅꯔꯦꯁꯤꯗ
ꯀꯌꯥꯅꯣ
ꯎ ꯋꯥ ꯌꯥꯎ ꯃꯥꯕ ꯂꯩꯕ ꯏꯗ
ꯑꯥ
ꯑꯗꯨ ꯉꯥꯡꯅꯔꯦꯕ ꯑꯗꯨ ꯉꯥꯡꯅꯕ ꯅꯠꯇꯦ ꯑꯗꯨꯗꯤ ꯋꯥꯔꯤ ꯑꯗꯨꯝ ꯁꯥꯕꯅꯤ ꯈꯅꯕꯅꯦ ꯑ ꯅꯗ ꯃꯦꯦꯝꯅ ꯀꯩꯅꯣ ꯇꯧꯕꯩꯗꯣ ꯑ ꯀꯔꯤ ꯀꯔꯤ ꯀꯔꯤ ꯑꯩꯅ ꯅꯒꯤ ꯃꯩꯒꯤ ꯄꯩꯁꯥ ꯊꯤꯕꯩꯗ ꯍꯪꯉꯤꯗꯅ
ꯑꯥ
ꯃꯥꯅ ꯃꯦꯝꯅ ꯑꯩꯉꯣꯟꯗ ꯊꯤꯔꯨꯁꯤ ꯆꯖꯣꯏ ꯆꯪꯉ ꯈꯣꯠꯂ ꯀꯥꯏꯅ ꯇꯧꯔꯒ ꯌꯥꯝ ꯌꯥꯝ ꯐꯖꯅꯒ ꯍꯥꯏꯔꯝꯃꯒ ꯅꯣꯡꯉꯥꯜꯂꯀꯥꯟꯗꯅ ꯑꯃꯨꯛ ꯀꯩꯅꯣ ꯁꯟꯇꯣꯛꯂꯔ ꯃꯤꯗꯣ ꯑ ꯃꯥꯏ ꯃꯑꯣꯡ ꯀꯤ ꯍꯥꯏꯕ ꯑꯩꯗꯤ
ꯊꯑꯣꯏꯩꯅ ꯐꯠꯈꯤꯗꯕꯅ ꯐꯩ ꯍꯥꯏꯕ ꯑꯩꯈꯣꯏꯅ ꯌꯥꯅꯤꯡꯗꯦ ꯍꯥꯏꯕ ꯑꯃ ꯍꯥꯏꯈ꯭ꯔꯒꯅ ꯐꯩꯌꯦꯕ ꯑꯃꯨꯛ ꯐꯁ ꯑꯃꯨꯛ ꯐꯕꯤ ꯁꯥꯕꯤ ꯍꯦꯛ ꯂꯩꯊꯣꯛꯈꯤꯕꯒ ꯑꯃꯃꯨꯛ ꯑꯗꯨꯅꯦꯕ ꯀꯤꯗꯤꯁꯤꯦ ꯍꯅ
ꯃꯥ ꯍꯧꯖꯤꯛ ꯄꯥꯛꯄꯨ ꯀꯧꯗ꯭ꯔꯦꯗ ꯀꯧꯕ ꯇꯝꯗꯅ ꯑꯩꯗꯣ ꯑꯩꯁꯤ
ꯑ ꯌꯨꯒ ꯍꯥꯎꯗ꯭ꯔꯦ ꯑꯣ ꯎꯝ
ꯌꯦꯛꯑꯃꯗꯧꯅꯦ ꯃꯥ
ꯃꯥ ꯀꯅꯥꯝꯇꯅꯗꯤ ꯀꯧꯔꯔꯣꯏ ꯍꯧꯖꯤꯛ ꯂꯩꯔꯤꯕ ꯑꯉꯥꯡꯁꯤꯡꯅꯁꯨ ꯀꯧꯔꯔꯣꯏ ꯀꯩꯁꯨ
ꯍꯣꯏ ꯏꯁꯤꯡ ꯊꯥꯔꯝꯗꯥꯏ ꯈꯣꯠꯂꯝꯗꯥꯏꯗꯕꯨꯗꯤ ꯈꯔ ꯍꯥꯏꯔꯅꯦ
ꯑꯅꯧꯕ ꯆꯪꯉꯛꯄꯗꯨꯗ ꯑꯃꯨꯛ ꯍꯨ ꯀꯥꯝꯁꯤꯟꯗꯧ ꯉꯥꯏꯔꯦꯕ
ꯃꯥ ꯁꯣꯏꯗ꯭ꯔꯕꯅꯦ ꯑꯗꯨꯃꯅꯤ
ꯊꯥꯖꯗꯣꯔꯤꯕꯅꯤ ꯑꯉꯥꯡꯈꯩꯗꯤ ꯈꯪꯗꯃꯤꯅ ꯑꯐꯕ ꯁꯥꯕꯗꯨꯗ
ꯑꯩꯈꯣꯏꯁꯨ ꯍꯥꯟꯅ ꯇꯧꯔꯝꯃꯤꯗꯨꯅꯤ ꯁꯛꯇ ꯈꯔꯛꯄꯩ ꯋꯥ
ꯅꯣꯡ ꯆꯨꯒ꯭ꯔꯅꯣ ꯌꯦꯗꯗ
ꯆꯨꯏ ꯌꯥꯝ ꯀꯥꯟꯗꯤ ꯆꯨꯗꯦ ꯈꯔ ꯄ
ꯍꯣꯏ ꯈꯔ ꯂꯩꯔꯒ ꯃꯣꯏꯗꯥꯥꯡꯗ ꯂꯥꯛꯀꯅꯤ ꯂꯦꯛꯞꯄꯒꯤ
ꯀꯅꯥ ꯀꯅꯥ
ꯑ ꯅꯥꯎꯅꯦ ꯑꯗꯩ ꯑꯩꯈꯣꯏ ꯀꯀꯥ ꯍꯣꯏꯒ ꯄꯨꯟꯅ
ꯋꯥ ꯀꯣꯏ ꯆꯪꯉꯧꯗꯅ
ꯑꯦꯁ ꯅꯣꯏ ꯌꯨꯝ ꯀꯩꯅꯣꯒ ꯀꯥꯎꯈ꯭ꯔꯦ ꯏꯕꯦꯝꯃ
ꯅꯤꯔꯟꯖꯅ ꯍꯥꯏ ꯌꯥꯎ ꯀꯨꯗꯔꯥ
ꯌꯥꯔꯣꯣꯏꯗ ꯃꯣꯏ ꯍꯌꯦꯡ ꯆꯥꯎꯎꯝꯕꯅꯦ ꯑꯉꯥꯡꯒꯤ
ꯆꯊꯥꯔꯅꯤ ꯑꯗꯨꯒ ꯍꯣꯝ ꯁꯇꯦꯗꯅ ꯅꯠꯇ꯭ꯔ ꯂ ꯁ
ꯑ ꯂꯇ ꯃꯌꯥ ꯍꯥꯏꯗ
ꯔꯣꯁꯤꯕꯂꯥꯅꯦꯁꯨ ꯄꯨꯣꯠꯂꯦ ꯅꯣꯏ ꯂꯦꯛꯑꯦꯅ ꯍꯥꯏꯔꯝꯕꯅꯦ ꯀꯣ ꯉꯁꯥꯏ ꯎ
ꯑꯥ ꯐꯣꯇꯣ ꯊꯥꯒꯠꯍꯧꯋꯦ ꯂꯦꯛꯄꯒꯤ
ꯑꯩꯈꯣꯏꯅ ꯄꯨꯂꯞ ꯂꯦꯛꯄ ꯐꯪꯗꯅ ꯇꯣꯛꯈ꯭ꯔꯦ ꯐꯔꯦ ꯐꯔꯦ ꯑꯩꯈꯣꯏ ꯂꯦꯛꯇ꯭ꯔꯁꯨ ꯅꯪ ꯂꯦꯛꯑꯗꯤ ꯌꯥꯔꯦ ꯀꯅ
ꯆꯨꯝꯃꯦ ꯅꯣꯏ ꯃꯍꯨꯠ ꯑꯩꯅ ꯄꯨꯟꯅꯗꯤ ꯃꯥꯅꯤ
ꯂꯦꯛꯅꯤꯡꯗꯕꯅ ꯠꯇꯦ ꯑꯩꯁꯨ ꯑꯩꯈꯣꯏ ꯏꯪꯂꯤꯁꯀꯤꯗꯨꯕꯨ ꯆꯠꯂꯔꯣꯏꯁꯦ ꯍꯥꯏꯔꯥ
ꯑꯩ ꯆꯠꯂꯒꯨꯝꯒꯦꯗ
ꯑꯃꯨꯛ ꯑꯃꯨꯛꯁꯨ ꯈꯔ ꯂꯩꯅꯦ ꯑꯃꯨꯛꯃꯨꯛꯁꯨ ꯑꯃꯨꯛꯁꯨ ꯆꯠꯅꯤꯡꯉꯛꯄ ꯑꯃꯨꯛꯁꯨ ꯆꯠꯅꯤꯡꯉꯛꯇꯕ
ꯍꯣꯏ ꯆꯂ ꯍꯧꯕꯕ ꯅꯕꯗꯤꯞ ꯐꯩꯌꯦ ꯑꯗꯨ ꯑꯃꯨꯛ ꯍꯟꯅ ꯇꯧꯗꯧꯗꯨ ꯅꯠꯇ꯭ꯔꯅꯤꯅ ꯌꯥꯎꯍꯧꯕꯅ ꯐꯩ ꯑꯩꯈꯣꯏ ꯗꯤꯄꯥꯔꯠꯃꯦꯟꯒꯤ ꯑꯣꯏꯕ ꯀꯩꯝ ꯌꯥꯎꯗꯦ ꯍꯥꯏꯕ ꯑꯩꯈꯣꯏꯁꯤ ꯌꯦꯡꯉꯨꯅꯦ ꯀꯟꯐ꯭ꯔꯦꯟꯁꯇ ꯌꯥꯎꯁꯨꯗꯣꯉꯥꯏ
ꯎꯝ
ꯆꯥꯎ ꯅꯃꯅꯕꯨꯣ
ꯃꯇꯝ ꯈꯔ ꯅꯛꯁꯤꯜꯂꯒ ꯑꯃꯨꯛ ꯈꯟꯅꯔꯁꯤ ꯆꯠꯁꯤꯔ ꯆꯠꯂꯣꯏꯁꯤꯔ
ꯍꯣꯏ
ꯉꯜꯂꯤꯕ ꯔꯤꯃꯥꯁꯨ ꯑꯩꯈꯣꯏ ꯌꯥꯎꯗ꯭ꯔꯩ ꯆꯠꯂꯣꯏ ꯁꯤꯇꯤꯁꯨ ꯆꯠꯅꯤꯡꯗꯦ ꯍꯥꯏꯐꯦꯠꯇꯤ ꯍꯥꯏ ꯃꯥꯗꯤ ꯆꯠꯇ ꯆꯠꯅꯤꯡꯕꯅꯦꯕ ꯔꯤꯃꯥꯗꯨꯗꯤ
ꯎꯝ
ꯍꯣꯟꯁꯦ ꯇꯠ ꯈ꯭ꯔꯅꯤ
ꯅꯠꯇ꯭ꯔꯒ ꯔꯣꯕꯔꯠ ꯅꯠꯇ꯭ꯔꯒ ꯀꯩꯅꯣꯝ ꯆꯠꯈ꯭ꯔ ꯔꯣ ꯍꯣꯍꯣꯏ ꯊꯝꯃꯣ ꯊꯝꯃꯣ
ꯍꯣꯏ ꯍꯣꯏ ꯍꯌꯦꯡ ꯃꯣꯏꯁ ꯁꯦꯟꯅꯔꯁꯦ ꯕꯥ ꯕꯥꯏ ꯒꯨꯗꯅꯠꯏ꯫
ꯕꯥꯏ
ꯎꯝ